ꯍꯜꯂꯣ
ꯕꯥ
ꯑꯥ
ꯑꯣ ꯀꯩꯗꯧꯔꯝꯃꯤꯅꯣ
ꯍꯤꯞꯄꯝꯃꯤꯅꯤ ꯇ꯭ꯇꯗꯤ
ꯎꯝ ꯁꯨꯝ ꯆꯠꯂꯤꯅꯦ ꯑꯩꯁꯨ ꯅꯨꯃꯤꯗꯥꯡ ꯋꯥꯏꯔꯝꯒꯤ
ꯆ ꯆꯥꯒꯣꯁꯦ
ꯑꯪ ꯆꯥꯛ ꯆꯥꯈ꯭ꯔꯦ
ꯀꯦꯟꯖꯥꯟ ꯆ ꯍꯥꯏꯦ
ꯉꯁꯤꯗꯤ ꯆꯨꯔꯥꯀꯣꯟ ꯑꯃ ꯆꯠꯂꯨꯌꯦ ꯑꯗꯨꯒꯤ ꯑꯦꯟꯁꯥꯡ ꯃꯊꯜ ꯌꯥꯝ ꯌꯥꯝꯃꯦ ꯉꯥ ꯑꯇꯣꯏꯕ ꯊꯣꯡꯕꯗꯗꯤ ꯌꯥꯝ ꯍꯥꯎꯋꯦꯕꯀꯣ ꯑꯗꯨꯗꯒꯤ ꯇꯥꯎꯕ ꯊꯣꯡꯕꯗꯨꯅ ꯊꯨꯝ ꯈꯔ ꯆꯝꯃꯦ ꯍꯥꯎꯕꯨꯗꯤ ꯍꯥꯎꯋꯦ ꯑꯗꯨꯁꯨ ꯑꯗꯣ ꯃꯔꯤꯦꯡ ꯈꯥꯡꯍꯕ ꯀꯄꯥꯗꯤ ꯌꯥꯝ ꯍꯥꯎꯋꯦ ꯅꯪꯗꯤ ꯀꯩ ꯌꯦꯟꯁꯥꯡ ꯆꯥꯈꯒꯦ
ꯑꯩꯈꯣꯏ ꯃꯥꯏꯔꯦꯟ ꯆꯥꯏ ꯑꯩꯁꯨ ꯉꯁꯥꯏꯗꯩ ꯉꯔꯥꯡꯗꯣ ꯇꯨꯝꯕꯅ ꯋꯥꯔꯜ ꯀꯞ ꯌꯦꯡꯉꯨꯕꯒꯤ ꯇꯨꯝꯕꯗ ꯇꯨꯝꯕꯗ ꯍꯧꯖꯤꯛ ꯑꯗꯨꯝ ꯆꯇꯅ ꯁꯤꯔꯤ ꯌꯦꯟ꯭ꯔꯕꯣꯜ
ꯌꯦꯡꯗꯦ ꯌꯦꯡꯅꯤꯡꯕ ꯅꯨꯃꯤꯠ ꯇꯥꯔꯕꯨꯗꯤ ꯌꯦꯡꯉꯛꯦ ꯑꯗꯣ ꯉꯁꯤꯗꯤ ꯆꯨꯔꯥꯀꯣꯔꯣꯟ ꯂꯩꯕꯅꯤꯅ ꯐꯔꯛ ꯇꯥꯗꯧꯕ ꯌꯦꯡꯕꯨꯗꯤ ꯌꯦꯡꯅꯤꯡꯕꯅꯦ
ꯌꯦꯡꯗ꯭ꯔꯦ ꯉꯁꯤꯗꯤ
ꯑꯩꯁꯨ ꯃꯔꯛ ꯃꯔ ꯈꯛ ꯌꯦꯡꯉꯤꯗ ꯑꯩꯅ ꯄꯥꯝꯕꯒꯨꯝꯕ
ꯅꯣꯡꯉꯥꯜꯂꯝꯗꯥꯏꯒꯤꯗꯣ ꯑꯗꯨꯕꯨꯗꯤ ꯌꯦꯡꯅꯤ
ꯑꯩꯁꯨ ꯑꯩꯅ ꯄꯥꯝꯕ ꯌꯥꯎꯕ ꯀꯥꯟ ꯈꯛ ꯌꯦꯡꯉꯤꯗ ꯄꯥꯛ ꯌꯦꯡꯗꯦ
ꯑꯗꯨꯝꯅꯦ ꯈꯔ ꯀꯨꯏꯗꯅ ꯁꯥꯟꯅꯕ ꯑꯣꯏꯇꯥꯔꯗꯤ ꯌꯦꯡꯕꯗꯣ ꯉꯝꯃꯦꯕꯀꯣ ꯑꯗꯨꯝ ꯀꯨꯏꯅ ꯁꯥꯟꯅꯕꯅꯤꯅꯅꯦꯀꯣ ꯕꯣꯜꯗꯣ ꯌꯥꯝ ꯀꯥ ꯍꯦꯟꯅ ꯄꯥꯎꯝꯕꯁꯨ ꯅꯠꯇꯕꯅꯤꯅ ꯁꯨꯝ ꯕꯣꯔꯤꯡ ꯆꯨꯔꯛꯑꯦꯕ
ꯍꯣꯏ ꯄꯨꯡ ꯑꯅꯤꯃꯨꯛꯇꯤ ꯆꯥꯡ ꯁꯥꯟꯅꯕꯅꯦ ꯃꯣꯏꯗꯤ
ꯑꯣ ꯑꯗꯨꯅ ꯁꯨꯝ ꯀꯨꯏꯃꯜꯂ ꯀꯥꯟꯅꯩ ꯉꯥꯛꯇꯪꯒꯣꯜ ꯆꯅꯝꯗꯥꯏꯒꯤꯗꯨꯕꯨꯗꯤ ꯅꯨꯡꯉꯥꯏꯕ ꯑꯗꯨꯝ ꯆꯠꯅꯝ ꯃꯔꯛꯇ ꯁꯨꯝ ꯏꯁꯥ ꯁꯥꯟꯅ ꯂꯩꯕꯗꯗꯤ ꯌꯦꯡꯅꯤꯡꯕ ꯀꯩꯁꯨ ꯐꯥꯎꯗꯦꯗꯅꯀꯣ
ꯍꯣꯏꯠ
ꯅꯨꯄꯥꯈꯩꯅꯕꯨꯗꯤ ꯌꯥꯝ ꯄꯥꯝꯅ ꯌꯦꯡꯉꯤꯅꯦ ꯎꯝ
ꯑꯗꯨꯝ ꯌꯦꯡꯁꯤꯜꯂꯀꯥꯟꯗꯗꯤ ꯒꯣꯒ ꯆꯅꯗ꯭ꯔꯀꯥꯟꯗꯗꯤ ꯇꯟꯕꯒ ꯌꯥꯎꯋꯦ ꯍꯥꯞ ꯊꯥ ꯃꯇꯝꯗ ꯇꯨꯝꯕꯒ ꯌꯥꯎꯋꯦ
ꯑꯅꯅꯥꯕꯇ ꯀꯥꯎꯋꯥꯗꯅ ꯌꯥꯝ ꯂꯁꯤꯅ
ꯍꯣꯏ
ꯆꯠꯂꯣ ꯆꯠꯂꯣꯅꯦ ꯂꯥꯎꯔ ꯂꯥꯎꯔꯒ
ꯍꯣꯏ ꯕꯣꯜ ꯄꯩꯁꯥꯒꯗꯤ ꯁꯥꯟꯅꯗ꯭ꯔꯣ
ꯊꯥꯅꯗꯦ ꯊꯥꯅꯕ꯭ꯔꯣꯅ
ꯊꯥꯗꯦ ꯃꯤ ꯄꯩꯁꯥ ꯃꯥꯡꯃꯒ ꯌꯥꯝ ꯌꯧꯔ ꯃꯥꯜꯂꯦ
ꯁꯥꯟꯅꯕꯅꯦ
ꯄꯝꯃꯨꯏ
ꯐꯥꯏꯅꯦꯜꯗꯗꯤ ꯑꯁ ꯌꯥꯝ ꯊꯥꯅꯔꯛꯈꯤꯅꯤ
ꯍꯣꯏ ꯋꯥꯠꯇ꯭ꯔꯦ ꯑꯗꯨꯁꯨ
ꯎꯝ ꯋꯥꯠꯇ꯭ꯔꯦ꯫ ꯍꯧꯖꯤꯛꯇꯤ ꯑꯉꯥꯡꯈꯩꯁꯨ ꯀꯣ ꯁꯨꯝ ꯕꯣꯁ꯫ ꯀꯩꯅꯣꯅ ꯈꯪꯗꯕ ꯑꯉꯥꯡ ꯃꯆꯥ ꯃꯆꯥꯈꯩꯁꯦ ꯁꯤꯐꯥꯎꯕ ꯑꯁ ꯃꯣꯟꯁꯦ ꯊꯋꯥꯏ ꯌꯥꯎ꯫ ꯌꯥꯝ ꯌꯥꯎꯔꯕꯅꯦ ꯋꯥꯀꯞ ꯃꯇꯝ ꯑꯣꯏꯕꯒꯤ꯫
ꯍꯣꯏ ꯃꯤ ꯃꯈꯩꯁꯦ ꯂꯣꯏ ꯇꯨꯝꯗꯅ ꯕꯣꯜ ꯌꯦꯡꯅꯕꯗ꯫ ꯄꯩꯁꯥ ꯊꯥꯅ ꯊꯥꯅꯔꯒ꯫
ꯎꯝ꯫ ꯑꯗꯩ ꯁꯨꯝ ꯁꯥꯒ ꯁꯥꯕꯅꯤꯅꯅꯦ ꯅꯨꯃꯤꯗꯥꯡꯒ ꯇꯨꯝꯕ ꯈꯤꯇꯪ ꯌꯥꯗꯕ꯫ ꯁꯦ ꯊꯕꯛ ꯂꯩꯇꯕꯁꯦ ꯑꯗꯨꯝ ꯑꯁ ꯕꯣꯜ ꯌꯦꯡꯉꯒ ꯂꯩꯊꯣꯛꯑꯒꯦꯗ ꯉꯁꯤꯗꯤꯒ ꯍꯥꯏꯔꯒꯀꯣ ꯑꯍꯜꯒꯩꯁꯨ꯫
ꯑꯪ꯫ ꯃꯈꯩꯁꯨ ꯑꯗꯨꯝ ꯇꯧꯔꯤꯅꯦ꯫
ꯎꯝ꯫
ꯁꯥꯅ ꯁꯥꯕ ꯋꯥꯛꯀꯤꯡ ꯑꯃꯨꯛ ꯆꯠ꯫
ꯎꯝ꯫
ꯆꯖꯛ ꯇꯣꯛꯑꯒ ꯑꯗꯨꯃꯥꯏ ꯑꯗꯨꯝ ꯇꯧꯂꯩ꯫
ꯎꯝ ꯎꯝ ꯁꯨꯝ ꯁꯨꯝꯕꯒꯤ ꯋꯥꯔꯤ ꯁꯥꯟꯅꯕꯁꯦ ꯑꯌꯨꯛ ꯅꯨꯡꯊꯤꯜꯗꯗꯤ꯫ ꯁꯨꯝ ꯀꯌꯥ ꯁꯥꯟꯅꯗꯦꯕꯀꯣ ꯊꯕꯛ ꯁꯨꯝ ꯂꯩꯅꯕꯒ ꯑꯗꯒꯤ꯫ ꯁꯨꯝ ꯃꯈꯣꯟ ꯀꯩꯀꯥ ꯇꯥꯅꯕꯒ ꯑꯣꯏꯕꯒ ꯅꯨꯃꯤꯠ꯫ ꯗꯥꯡ ꯋꯥꯏ ꯁꯥꯟꯅꯕꯁꯦ ꯊꯦꯡꯃꯣꯛ ꯊꯦꯡꯃꯣꯛ ꯁꯥꯟꯅꯩꯑꯦ ꯕꯥꯔꯣ ꯇꯥꯕ ꯅꯨꯃꯤꯠ꯫ ꯁꯨꯌꯥꯎꯋꯦ ꯇꯔꯥꯃꯥꯊꯣꯏ ꯈꯔ ꯍꯦꯟꯕ ꯃꯈꯥꯏ ꯑꯗꯨꯃꯥꯏꯅꯀꯣ꯫ ꯅꯨꯃꯤꯗꯥꯡ ꯊꯦꯡꯉꯀꯥꯟꯁꯤꯗꯗꯤꯀꯣ ꯉꯁꯥꯏꯗꯤ ꯑꯣꯝꯃꯒ ꯆꯥꯛ ꯎꯕ ꯃꯌꯥꯝꯁꯦ꯫ ꯑꯗꯨꯝ ꯏꯪꯊꯔꯛꯄꯅꯦꯕ ꯑꯩꯗꯤ ꯂꯝꯕꯤꯗ ꯑꯗꯨꯝ ꯋꯥꯛꯀꯤꯡ ꯆꯠꯄꯤ ꯁꯥꯟꯅꯩꯑꯦꯕ꯫ ꯑꯗꯨ ꯀꯥꯟꯅꯅꯦ ꯅꯨꯡꯉꯥꯏꯖꯠꯅꯤ ꯑꯗꯨꯝ ꯉꯁꯥꯏ꯫ ꯆꯥꯈꯤꯕꯒꯤ ꯏꯁꯥꯗꯨꯁꯨ ꯃꯌꯦꯡ ꯇꯥꯔꯒ ꯑꯃ ꯅꯨꯡꯉꯥꯏꯕꯗꯣ ꯆꯠꯊꯣꯛꯎꯕꯒꯤ꯫ ꯑꯗꯣ ꯅꯨꯡꯁꯤꯠꯀ ꯁꯤꯠꯂꯕ꯫
ꯋꯥꯀꯤꯡꯒ ꯆꯦꯟꯕꯣꯔ ꯆꯦ꯫
ꯆꯦꯟꯗꯦꯗ ꯀꯥꯏꯗꯩ ꯑꯩꯗꯤ ꯁꯣꯜꯂꯦ ꯅꯣꯏꯍꯟꯒꯦꯅ ꯍꯤꯗꯥꯛꯀ ꯆꯥꯔꯤꯅꯦ꯫
ꯑꯗꯨꯅ ꯇꯨꯝꯕꯒ ꯁꯥꯕꯒꯗꯅꯤ ꯇꯧꯔ ꯂꯩꯔꯤꯁꯦ꯫
ꯍꯣꯏ ꯄꯥꯝ ꯈꯔ ꯃꯤ ꯗꯨꯗꯨꯞ ꯂꯥꯎꯔꯗꯤ ꯅꯨꯡꯉꯥꯏꯕꯗꯤ ꯌꯦꯡꯕ꯫
ꯑꯪ ꯑꯩꯁꯦ ꯍꯥꯟꯅ ꯌꯥꯝ ꯅꯣꯏꯔꯝꯃꯦꯕꯀꯣ ꯑꯉꯥꯡ ꯑꯣꯏꯔꯤꯉꯩꯗ꯫ ꯑ ꯃꯤꯅ ꯁꯨꯝ ꯅꯣꯏꯔꯦ ꯅꯣꯏꯔꯦ ꯅꯣꯏꯔꯦ ꯍꯥꯏꯃꯟꯗꯅ ꯁꯣꯜꯍꯟꯒꯦ ꯀꯥꯏꯅ ꯈꯟꯕꯗꯣ꯫ ꯑꯗꯨꯒ ꯀꯣꯔꯣꯅꯥ ꯃꯇꯝꯒ ꯄꯨꯂꯞ ꯄꯨꯟꯁꯤꯟꯅꯈꯤꯕ ꯌꯥꯝ꯫ ꯁꯣꯟꯊꯔꯨꯔꯦꯕ ꯀꯦꯖꯤ ꯀꯨꯟꯊ꯭ꯔꯥ ꯇꯔꯨꯛ ꯃꯨꯛꯇꯪ ꯇꯥꯔꯨꯔꯦ꯫ ꯑꯧꯗꯩꯗꯤ ꯑꯗꯨꯝ꯫ ꯏꯁꯩꯥꯗꯨꯁꯨ ꯅꯥꯕ ꯌꯥꯝ ꯍꯦꯟꯒꯠꯂꯛꯑꯦ ꯍꯥꯟꯅ ꯅꯥꯔꯝꯗꯕ ꯀꯩꯗꯧꯕꯁꯨ ꯄꯨꯛꯅꯥ ꯅꯥꯔꯛꯑꯦꯕ꯫ ꯑꯗꯩꯗꯤ꯫ ꯑꯗꯨꯗꯩꯗꯤ ꯑꯗꯨꯝ ꯅꯣꯏꯅꯕ ꯍꯤꯗꯥꯛꯁꯦ ꯆꯥꯕ ꯍꯧꯔꯦ ꯁꯣꯟꯕꯗꯨꯗꯤ ꯑꯩꯉꯣꯟꯗ ꯀꯩꯁꯨ ꯋꯥꯕ ꯑꯣꯏꯈꯤꯗꯦꯕꯀꯣ꯫
ꯑꯥ꯫
ꯑꯗꯨꯝ ꯃꯇꯝ ꯊꯥ ꯑꯃꯅꯤꯗ ꯑꯗꯨꯝ ꯁꯣꯟꯊꯒꯦꯕ ꯅꯣꯏꯈꯠꯅꯉꯥꯏ ꯍꯣꯠꯅꯕꯗꯗꯤ ꯆꯍꯤ꯫ ꯃꯔꯤ ꯃꯉꯥꯃꯨꯛ ꯆꯪꯉꯦ ꯍꯟꯗꯛ ꯈꯛꯇꯅꯤ ꯈꯔ ꯈ ꯅꯣꯏꯔꯛꯏꯁꯦ ꯍꯧꯖꯤꯛꯇꯤ ꯀꯦꯖꯤ ꯌꯥꯡꯈꯩ ꯑꯗꯥꯏ ꯇꯥꯔꯦꯕ꯫
ꯍꯟꯗꯛ ꯀꯨꯟꯊ꯭ꯔꯥ ꯇꯔꯨꯛꯀꯤ ꯃꯇꯝ ꯑꯣꯏꯀꯥꯟꯗꯗꯤ ꯑꯁ ꯌꯦꯡ ꯌꯥꯗꯦ ꯁꯣꯟꯕꯒꯤ꯫
ꯑꯁ ꯑꯩꯈꯣꯏꯁꯨ ꯀꯣꯔꯣꯅꯥ ꯃꯇꯝꯗꯗꯤ ꯄꯣꯖꯤꯇꯤꯚ ꯑꯣꯏꯔꯨꯕꯩ꯫ ꯑꯥ ꯀꯩꯅꯣꯗꯒ ꯂꯩꯔ ꯀ꯭ꯋꯥꯔꯦꯟꯇꯥꯏꯟ ꯇꯧꯔꯒ ꯂꯩꯔꯨꯢ꯫
ꯎꯝ ꯋꯥꯈꯜ ꯌꯥꯝ ꯄꯤꯛꯁꯤꯟꯕꯅꯦ ꯑꯗꯨꯃꯥꯏꯅ ꯂꯩꯕꯗꯣ꯫ ꯅꯥꯔꯁꯨ ꯌꯨꯝꯗ ꯂꯩꯔꯗꯤ ꯈꯔ ꯐꯕꯅꯤ꯫
ꯑꯕꯅꯗꯤ ꯁꯨꯝ ꯌꯨꯝ ꯃꯥꯏꯁꯤꯅꯗꯤ ꯑꯗꯨꯝ ꯍꯦꯛ ꯍꯦꯛ ꯍꯦꯜꯂꯛꯏꯗꯅ꯫
ꯑꯥ꯫
ꯀꯩꯅꯣ ꯇꯧꯔꯒ꯫ ꯅꯨꯃꯤꯠ ꯇꯔꯥꯃꯥꯊꯣꯏ ꯇꯔꯥꯅꯤꯊꯣꯏ ꯑꯗꯨꯃꯥꯏꯅ ꯂꯩꯕꯅꯦꯕ
ꯎꯝ
ꯑꯗ ꯑꯩꯅ ꯌꯨꯝ ꯆꯠꯅꯤꯡꯕꯁꯤꯗꯤ ꯑꯗꯨꯝ ꯌꯨꯝꯗ ꯑꯗꯨꯝ ꯆꯠꯅꯤꯡꯉꯦ ꯑꯗꯨ ꯑꯗꯨꯏꯁꯨ ꯎꯄꯥꯏꯗꯤ ꯂꯩꯇꯕꯅꯤꯅ
ꯎꯝ ꯆꯥꯛ ꯌꯦꯟꯁꯥꯡ ꯃꯍꯥꯎ ꯈꯪꯉꯛꯇꯕ꯭ꯔꯥ
ꯈꯪꯗꯦ ꯀꯩꯅꯣ ꯇꯧꯔꯤꯅꯤ ꯀꯩ ꯍꯥꯏꯒꯦ ꯁꯥꯄꯣꯟ ꯃꯅꯝꯒꯗꯣ ꯇ ꯈꯪꯉꯛꯇꯦ
ꯎꯝ ꯑꯗꯨꯃꯥꯏꯅ ꯇꯧꯕꯗ ꯁꯨꯝ ꯆꯥꯅꯤꯡ ꯊꯛꯅꯤꯡꯕꯁꯨ ꯍꯜꯂꯤꯗꯅꯀꯣ ꯃꯅꯝ ꯐꯥꯎꯔꯛꯇꯀꯥꯟꯗꯗꯤ
ꯍꯣꯏ ꯑꯗꯨ ꯍꯜꯂꯦ ꯑꯗꯣ ꯆꯥꯕꯗꯁꯨ ꯀꯣ ꯍꯥꯎꯐꯝ ꯑꯃ ꯈꯪꯗꯦꯕ ꯑꯗꯨꯃꯥꯏꯅ ꯃꯅꯝ ꯀꯩꯀꯩ ꯐꯥꯎꯗꯅꯗꯣ ꯁꯨꯝ ꯁꯥꯎꯅꯤꯡꯕꯒ ꯌꯥꯎꯕꯅꯦ ꯀꯩꯝ ꯐꯥꯎ ꯑꯗꯨꯅ ꯆꯥꯕꯗ ꯁꯨꯝ ꯃꯍꯥꯎꯀꯩꯒꯦ ꯑꯝꯇ ꯈꯪ
ꯎꯝ ꯑꯗꯩꯩ ꯁꯨꯝ ꯅꯥꯕꯒꯤ ꯑꯗꯨꯏ ꯃꯇꯝꯗꯗꯤ ꯃꯤꯅ ꯂꯥꯎꯅꯕ ꯀꯩꯗꯧꯕ ꯇꯧꯕꯁꯦ ꯆꯥꯁꯤꯜꯂꯨ ꯈꯣꯠꯁꯤꯜꯂꯨ ꯏꯁꯥ ꯏꯃꯨꯟ ꯀꯟꯅꯕ ꯍꯥꯏꯅꯩꯗꯅ
ꯍꯣꯏ ꯍꯥꯏ ꯌꯦꯔꯨꯝ ꯌꯥꯝ ꯆꯥꯎꯒ ꯍꯥꯏꯕꯅꯦ ꯑꯗꯨꯗ ꯌꯦꯔꯨꯝ ꯑꯗꯨꯏ ꯃꯇꯝꯗꯨꯗꯤ ꯌꯦꯔꯨꯝ ꯈꯥꯒꯔꯤꯅꯦ ꯍꯣꯏ ꯀꯤꯒꯅꯤ ꯌꯦꯔꯨꯝ ꯑꯐꯨꯠꯄꯗꯣ
ꯎꯝ
ꯑꯁ ꯑꯗꯨꯒꯤ ꯌꯣꯡ ꯌꯥꯝ ꯋꯥꯅ ꯂꯩ ꯏꯜ ꯂꯩ ꯑꯗꯨꯒꯤ ꯃꯇꯝꯗꯨꯗꯤ
ꯅꯥꯕ ꯃꯇꯝꯁꯦ ꯀꯥꯂꯦꯟ ꯊꯥꯗꯁꯨ ꯑꯣꯏꯗꯅꯀꯣ
ꯍꯣꯏ
ꯊꯥꯒꯤ ꯁꯥꯔꯀꯥꯟꯗ ꯃꯣꯏ ꯏꯁꯇꯤꯝ ꯑꯃꯛ ꯇꯧꯑꯣꯅ ꯇꯧꯅꯕꯅꯦ ꯌꯥꯝ
ꯇꯧꯋꯦ ꯏꯁꯇꯤꯝ ꯏꯁꯇꯤꯝ ꯅꯨꯡꯗꯥꯡ ꯈꯨꯗꯤꯡꯒꯤ ꯑꯗꯨꯝ ꯇꯧꯋꯦ ꯑꯗꯨꯒ ꯑꯁꯨꯝ ꯃꯤ ꯃꯌꯥꯝꯒꯤꯅꯤꯅ ꯁꯨꯝ ꯇꯣꯏꯂꯦꯠ ꯕꯥꯠꯔꯨꯝꯈꯤꯇꯪ ꯍꯥꯏꯅꯕ ꯋꯥꯠꯄꯗꯣ ꯑꯗꯨꯃꯥꯏꯅ ꯇꯧꯋꯦ ꯁꯨꯡꯂꯨ ꯂꯨꯖꯔꯛꯇꯦ ꯑꯗꯨꯒꯤ ꯃꯇꯝꯗꯨꯗꯗꯤ
ꯎꯝ ꯃꯌꯥꯝ ꯁꯤꯖꯤꯟꯅꯔꯛꯄ ꯑꯣꯏꯕꯅꯤꯅ ꯀꯣ ꯁꯦꯡꯁꯨ ꯐꯖꯅ ꯁꯦꯡꯉꯝꯃꯔꯣꯏ
ꯍꯣꯏ ꯇꯣꯏꯂꯦꯠꯄꯨꯗꯤ ꯆꯪꯗ ꯌꯥꯗꯕꯅꯤꯅ ꯆꯪꯉꯦ ꯑꯗꯨꯅꯠꯇꯅ ꯂꯨꯖꯔꯛꯄ ꯂꯨꯖꯔꯒꯗꯤ ꯌꯥꯝ ꯑꯝꯇ ꯂꯨꯖꯔꯛꯇꯦ ꯑꯩꯗꯤ ꯈꯔ ꯏꯁꯥꯒꯤ ꯍꯪꯒꯣꯏꯁꯨ ꯈꯔ ꯆꯥꯎꯒꯜꯂꯦꯕꯀꯣ ꯀꯣ ꯑꯗꯨꯒꯤ ꯄꯥꯛ ꯆꯪꯗꯦ
ꯇꯟꯁꯨ ꯀꯣꯛ ꯇꯟꯕꯅꯤꯗ ꯃꯤꯒꯤꯗ ꯑꯣꯏꯔꯁꯨ ꯏꯔꯨꯖꯕ ꯀꯩꯗꯧꯕꯁꯦ ꯇꯜꯂꯤꯗꯅꯀꯣ ꯏꯁꯥꯒꯤ ꯑꯣꯏꯗꯔꯗꯤ
ꯍꯣꯏ ꯁꯤ ꯁꯤꯗꯅ ꯁꯨꯝ ꯍꯣꯏ ꯌꯨꯝꯗꯅ ꯐꯤꯔꯣꯟ ꯆꯥꯔꯣꯟꯗꯕꯨ ꯑꯣꯏꯔꯣ ꯐꯠ ꯀꯩꯅꯣ ꯇꯧ ꯌꯥꯕꯗꯣ ꯑꯥ ꯑꯗꯨꯗꯗꯤ ꯅꯨꯡꯉꯥꯏꯇꯦꯕ
ꯎꯝ ꯀꯥꯏꯗ ꯂꯩꯒꯦꯅ ꯂꯩꯕꯗꯤ
ꯀꯩꯅꯣꯗ ꯀꯦꯝꯁꯤꯗ ꯀꯦꯝ ꯁꯤ ꯒꯤ ꯑꯃ ꯒ꯭ꯔꯜꯁ ꯍꯣꯁꯇꯦꯜꯗ ꯑꯗꯨꯗ ꯂꯩꯔꯦ ꯑꯥ ꯑꯗꯨꯗ ꯂꯩꯔꯑꯦ ꯃꯊꯛ ꯃꯣꯏ ꯃꯊꯛ ꯃꯈꯥ ꯅꯥꯏꯌꯦꯕꯀꯣ ꯑꯗꯨ ꯃꯈꯥꯒꯤꯅ ꯈꯔ ꯃꯣꯠꯂꯦ ꯃꯊꯛꯀꯤꯅ ꯈꯤꯇꯪ ꯂꯨꯏ ꯑꯗꯨꯏ ꯑꯩꯈꯣꯏꯗꯣ ꯃꯈꯥ ꯂꯩꯔꯝꯃꯦꯕ ꯑꯍꯥꯟꯕꯒꯗꯤ ꯑꯗꯨ ꯅꯨꯃꯤꯠ ꯅꯤꯅꯤ ꯍꯨꯝꯅꯤ ꯁꯨꯕꯒ ꯃꯊꯛꯇ ꯍꯣꯡꯒꯠꯂꯦ ꯑꯗꯨꯒ ꯑꯗꯨꯒ ꯑꯗꯨꯝ ꯂꯩꯔꯦ
ꯎꯝ ꯀꯩꯅꯣꯝ ꯍꯥꯏꯒꯦꯕꯀꯣ ꯅꯍꯥꯟꯃꯨꯛꯅꯦ ꯁꯨꯃꯥꯏꯅ ꯋꯥꯔꯤ ꯁꯥꯟꯅꯩꯑꯦꯕ ꯔꯤꯖꯦꯛ ꯆꯠꯂꯛꯑꯦꯕꯀꯣ ꯀꯩꯅꯣ ꯇꯧꯕꯒꯤ ꯅꯥꯕꯒꯤ ꯃꯇꯥꯡ ꯋꯥꯔꯤ ꯁꯥꯟꯅꯈꯤꯕ ꯑꯃ ꯑ ꯑꯅꯧꯕ ꯑꯃ ꯃꯨꯛꯁꯥꯁꯦ
ꯍꯣꯏ
ꯅꯨꯃꯤꯗꯥꯡꯒꯤ ꯆꯥꯛ ꯊꯣꯡꯉꯕꯣ
ꯄꯨꯡ ꯃꯉꯥ ꯃꯈꯥꯏ ꯑꯏꯗ ꯇꯔꯨꯛ ꯇꯔꯑꯝꯗꯥꯏ ꯑꯗꯨꯋꯥꯏꯗ ꯑꯗꯨꯗꯥꯋꯥꯏꯗꯩ ꯊꯣꯡ ꯍꯧꯔꯅꯤ
ꯎꯝ ꯍꯧꯖꯤꯛꯇꯤ ꯅꯨꯃꯤꯗꯥꯡꯁꯦ ꯊꯦꯡꯅ ꯊꯦꯡꯅ ꯃꯝꯃꯦ ꯇꯔꯨꯡꯈꯥꯏ ꯇꯥꯔꯝꯗꯥꯏ ꯑꯏꯄꯥꯥꯗꯃꯝꯃꯤ
ꯇꯧꯔꯝꯃꯣ ꯍꯥꯏꯇꯥꯔꯝꯗꯥꯏ ꯑꯗꯨꯗꯥꯏꯗ ꯑꯗꯨꯝ ꯉꯜꯂꯦ ꯑꯗꯣ ꯑꯩꯗꯣ ꯆꯥꯛ ꯊꯣꯡꯕꯗꯣ ꯈꯔꯞ ꯇꯞꯄꯦꯕ ꯑꯩꯗꯣ ꯈꯔ ꯇꯞꯄꯦ ꯑꯗꯨꯅ ꯈꯔ ꯉꯟꯅ ꯑꯗꯨꯝ ꯊꯣꯡꯍꯧꯕ ꯑꯩꯅ
ꯎꯝ
ꯑꯗꯨꯐꯥꯎ ꯂꯣꯏꯕꯗ ꯑꯗꯨꯝ ꯄꯨꯡ ꯇꯔꯦꯠ ꯇꯔꯦꯠ ꯈꯔ ꯍꯦꯜꯂꯛꯄ ꯑꯗꯨꯝ ꯇꯥꯏ
ꯑ
ꯆꯦꯗꯤꯊꯣꯡꯉꯣꯏꯗ꯭ꯔꯣ
ꯊꯣꯡꯗꯣꯏꯅꯦ ꯑꯁ ꯉꯥꯛꯇꯪꯅꯦ ꯊꯣꯡꯗꯣꯛꯑꯗꯣꯏꯅꯦ ꯁꯨꯝ ꯁꯤꯒꯤ ꯊꯕꯛꯁꯦ ꯁꯨꯝ ꯇꯧꯈꯤꯕꯗꯩꯗꯤꯀꯣ ꯅꯨꯃꯤꯗꯥꯡ ꯈꯤꯇꯪ ꯇꯥꯔꯛꯄꯗꯒꯤꯩ ꯋꯥꯔꯤꯗꯨ ꯁꯥꯟꯅꯕ ꯍꯧꯗꯣꯏꯅꯤꯅ ꯉꯟꯅ ꯉꯟꯅ ꯊꯣꯡꯗꯣꯛꯑꯦꯕ ꯑꯗꯣ ꯈꯔ ꯉꯟꯅ ꯊꯕꯛ ꯇꯨ ꯂꯣꯏꯁꯤꯜꯂꯒ ꯈꯔ ꯌꯥꯝ ꯇꯧꯍꯧꯅꯕꯅ ꯑꯍꯥꯟꯕꯒꯤ ꯇꯔꯥꯅꯤꯄꯥꯟꯗ ꯂꯣꯏꯗ꯭ꯔꯤꯦꯕ ꯑꯩꯒꯤꯁꯨ
ꯎꯝ
ꯑꯗꯨ ꯂꯣꯏꯅꯕꯒꯤ ꯂꯣꯏꯅꯕꯅ ꯌꯥꯝꯕꯗꯤ ꯌꯥꯝꯗ꯭ꯔꯦ
ꯑꯩꯁꯨꯨ ꯁꯤꯗꯩ ꯑꯗꯨꯝ ꯇꯧꯔꯛ ꯑꯥꯅꯤ
ꯎꯝ ꯀꯩꯅꯣ ꯇꯧꯕꯅꯦꯕ ꯅꯨꯃꯤꯗꯥꯡ ꯅꯨꯃꯤꯗꯥꯡꯁꯦ ꯎꯝ ꯁꯨꯝ ꯑꯅꯝꯕꯅ ꯃꯤ ꯊꯕꯛ ꯍꯥꯡꯅꯔꯛꯄ ꯃꯇꯝ ꯑꯣꯏꯕꯒꯤ ꯂꯣꯏꯅ ꯇꯧꯅꯩꯗꯅꯀꯣ ꯑꯗꯨꯅ ꯌꯥꯝ ꯂꯥꯏ ꯁꯤ ꯕꯤꯖꯤ ꯑꯣꯏꯕꯅꯦꯕ ꯌꯥꯗꯕ ꯈꯣꯠꯇꯕ ꯌꯥꯎꯕꯅꯦꯕ
ꯑꯣ ꯄꯨꯡ ꯀꯌꯥꯃꯨꯛꯇꯤ ꯑꯗꯨꯝ ꯍꯧꯒꯦ
ꯑꯩꯈꯣꯏ ꯁꯥꯟꯅꯕꯗꯣ ꯅꯤꯄꯥꯜ ꯑꯗꯨ ꯃꯄꯥꯗꯒꯤꯩ ꯍꯧꯕ ꯅꯨꯃꯤꯠꯁꯨ ꯌꯥꯎꯋꯦ ꯑꯗꯩ ꯉꯔꯥꯡ ꯉꯥꯛꯇꯤ ꯃꯥꯄꯜꯗꯩ ꯍꯧꯋꯦ
ꯑꯣ ꯍꯣꯏ ꯑꯗꯨꯅ ꯗꯤ ꯈꯔ ꯆꯤꯛꯅꯔꯦ
ꯑꯪ ꯑꯗꯩ ꯆꯤꯛꯑꯒ ꯑꯗꯨꯝ ꯍꯧꯔꯒ ꯈꯔ ꯊꯦꯡꯕ ꯇꯧꯗꯕ
ꯑꯥ ꯑꯩꯈꯣꯏꯁꯨ ꯑꯩꯈꯣꯏꯁꯤꯅ ꯕꯖꯥꯔ ꯃꯄꯥꯥꯟ ꯑꯣꯏꯕꯅꯤꯅ
ꯎꯝ ꯎꯝ
ꯑꯗꯨꯒꯤ ꯑꯗꯨꯃꯥꯏꯅ ꯀꯩꯅꯣꯒꯨꯝꯕ ꯅꯨꯡꯗꯥꯡ ꯈꯔ ꯇꯥꯔꯛ ꯒꯥꯔꯤ ꯆꯠꯅꯒ꯭ꯔꯝꯃ ꯃꯇꯨꯡꯗ ꯑꯗꯨ ꯅꯠꯇ꯭ꯔꯗꯤ ꯑꯗꯨꯗꯗꯤ ꯆꯤꯛꯑꯦꯕ ꯑꯗꯨ ꯅꯠꯇ꯭ꯔꯗꯤ ꯑꯗꯨꯝ ꯂꯥꯡꯉꯦ ꯑꯩꯈꯣꯏꯁꯨ ꯍꯥꯏꯗꯤ
ꯎꯝ ꯅꯨꯡꯉꯥꯏꯔꯝꯃꯣꯏꯀꯣ ꯑꯗꯨꯗꯤ ꯍꯥꯏꯗꯤ ꯁꯨꯝ ꯏꯁꯥ ꯀꯩꯀꯥ ꯅꯨꯡꯉꯥꯏꯔꯛꯇ ꯀꯥꯟꯗꯗꯤ
ꯍꯣꯏ ꯅꯨꯡꯉꯥꯏꯇꯦ ꯑꯗꯨ ꯁꯨꯝ ꯂꯩꯈ꯭ꯔꯕꯅꯤꯅ ꯍꯩꯕꯨꯗꯤ ꯍꯩꯅꯔꯦ
ꯎꯝ ꯑꯩꯈꯣꯏ ꯅꯍꯥꯟꯋꯥꯏꯅꯦ ꯌꯨꯝ ꯁꯥꯀꯥꯟꯗꯣ ꯑꯩꯈꯣꯏꯗꯤ ꯎꯝ ꯌꯨꯝꯗꯣ ꯂꯝꯕꯤꯗꯒꯤ ꯌꯨꯝ ꯑꯃꯅ ꯈꯜꯂ ꯑꯩꯈꯣꯏ ꯌꯨꯝ ꯑꯣꯏꯕꯅꯦꯕ ꯑꯗ ꯑꯩꯈꯣꯏ ꯌꯨꯝ ꯁꯥꯒ ꯂꯩꯐꯝ ꯂꯩꯇꯕꯩ ꯃꯃꯥꯡꯒꯤꯩ ꯌꯨꯝꯗꯨꯗ ꯃꯇꯝ ꯈꯔ ꯂꯩꯌꯦꯕꯀꯣ
ꯑꯥ
ꯍꯥꯏꯗꯤ ꯍꯩ ꯑꯗꯨꯝ ꯂꯝꯕꯤꯒꯨꯝꯕꯗ ꯆꯠꯄꯩ ꯒꯥꯔꯤ ꯀꯥꯎꯇꯥꯛꯁꯦ ꯊꯣꯏꯅ ꯇꯥꯗꯦꯕ ꯑꯗꯨꯅ ꯒꯥꯔꯤ ꯁꯨꯝ ꯂꯥꯛꯄꯁꯤ ꯏꯁꯥꯗ ꯊꯧꯖꯤꯜꯂꯛꯑꯕꯣꯏꯗ ꯁꯨꯝ ꯅꯤꯡꯕꯗꯣ ꯑꯩꯈꯣꯏ ꯊꯧꯕꯥꯜꯗ ꯆꯪꯉꯛꯑꯕꯣꯏꯗ ꯁꯨꯝ ꯅꯤꯡꯕꯗꯣ
ꯎꯝ
ꯅꯣꯏꯕꯨꯗꯤ ꯑꯗꯨꯝ ꯍꯩꯅꯔꯝꯃꯅꯤ ꯂꯩꯔꯝꯅꯤꯅ
ꯍꯣꯏ ꯑꯗꯨꯝ ꯄꯣꯛꯊꯂꯛꯄꯗꯩ ꯑꯗꯨꯝ ꯁꯤ ꯁꯨꯝ ꯂꯩꯔꯝꯅꯤꯅ ꯍꯩꯅꯔꯦ
ꯀꯩ ꯆꯥꯡ ꯊꯣꯡꯗꯣꯏꯅꯣ ꯅꯨꯃꯤꯗꯥꯡꯒꯤ
ꯑꯩꯈꯣꯏ ꯃꯥꯅ ꯏꯔꯣꯟꯁꯦ ꯂꯐꯨ ꯏꯔꯣꯟꯁꯦ ꯑꯗꯨꯒ ꯀꯥꯡꯍꯧ ꯉꯧꯁꯦ ꯍꯥꯏ
ꯎꯝ ꯍꯥꯎꯕꯅꯦ ꯂꯐꯨ ꯏꯔꯝꯕꯗꯣ
ꯑꯪ ꯆꯦꯗꯤ ꯀꯩ ꯊ‌ꯣꯡꯗꯣꯏꯅꯣ
ꯑꯩꯈꯣꯏꯁꯦ ꯑꯁꯤꯟꯕ ꯊꯣꯡ ꯑꯗꯣ ꯃꯥꯜꯂꯦ ꯉꯁꯥꯏ ꯊꯥꯎ ꯆꯥꯔꯨꯕꯒꯤ
ꯍꯣꯏ ꯊꯥꯎ ꯆꯥꯔꯥꯗꯤ ꯑꯁꯤꯟꯕꯁꯦ ꯑꯗꯨꯝ ꯆꯥꯅꯤꯡꯕꯅꯤ
ꯑꯪ ꯑꯗꯨꯝ ꯄꯨꯛꯁꯨ ꯊꯟꯒꯠꯂꯦꯕꯀꯣ ꯀꯥꯂꯦꯟ ꯊꯥꯅꯤꯅ
ꯎꯝ ꯍꯣꯏ
ꯆꯝꯐꯨꯠꯀꯨꯝꯕ ꯑꯃ ꯐꯨꯠꯂꯒ ꯀꯩꯅꯣ ꯇꯧꯕ ꯑꯁꯤꯟꯕ ꯊꯣꯡꯉꯒ ꯃꯣꯔꯣꯛꯀꯨꯝꯕ ꯁꯨꯝ ꯊꯥꯡꯖꯤꯡꯒꯨꯝꯕꯒ ꯃꯦꯠꯄꯥꯗꯣ ꯌꯥꯝ ꯄꯛꯅꯕꯅꯦꯕ
ꯍ‌ꯣꯏ
ꯃꯣꯔꯣꯛ ꯈꯔ ꯁꯥꯔꯛ ꯎꯃꯣꯔꯣꯛ ꯃ ꯅꯪꯒ ꯅꯝꯃꯒ
ꯎꯝ ꯑꯩꯗꯤ ꯆꯝꯊꯣꯡꯗ ꯁꯧꯒ꯭ꯔꯤꯅ ꯏꯄꯥꯝ ꯄꯥꯝꯃꯦ
ꯑꯩꯗꯤ ꯆꯥꯅꯤꯡꯗꯦ
ꯆꯠꯅꯤꯡꯗꯦ ꯁꯧꯔꯦꯒꯨꯝꯕ ꯍꯪꯒꯥꯝꯒꯨꯝꯕꯁꯦ ꯑꯗꯨꯝ ꯆꯥꯗ ꯌꯥꯗꯕꯩ ꯆꯥꯕ ꯑꯗꯨꯝ ꯑꯩꯗꯤ ꯃꯍꯤꯒꯨꯝꯕ ꯇꯣꯠꯂꯒ ꯆꯥꯞꯁꯦ ꯀꯌꯥ ꯆꯥꯅꯤꯡꯗꯦꯕ ꯑꯗꯨꯅ ꯁꯤꯡꯖꯨꯒꯨꯝꯕ ꯀꯥꯡꯍꯧꯒꯨꯝꯕ ꯉꯧꯔꯒ ꯑꯣꯏꯅ ꯆꯥꯞ ꯑꯗꯨꯅ ꯍꯦꯟꯅ ꯄꯥꯝꯃꯦ
ꯍꯣꯏ ꯃꯤ ꯈꯔ ꯂꯩꯌꯦ ꯃꯍꯤ ꯌꯥꯎꯗꯅ ꯆꯥ ꯍꯩꯅꯗ ꯑ ꯑꯩꯈꯣꯏ ꯑꯩꯕꯨꯗꯤ ꯑꯗꯨꯝ ꯑꯅꯤꯃꯛ ꯍꯩꯅꯩꯌꯦꯕ ꯌꯥꯔꯁꯨ ꯌꯥꯎꯗ꯭ꯔꯁꯨ ꯐꯨꯠ ꯑꯃ ꯐꯠꯂꯒ ꯃꯣꯔꯣꯛ ꯃꯦꯠꯂꯒꯗ ꯆꯥꯔꯁꯦ ꯑꯗꯨꯝ ꯍꯥꯎꯕꯅꯦꯕ
ꯑꯪ ꯍꯥꯎꯒꯅꯦ
ꯑꯗꯨꯃꯥꯏꯅ ꯑꯗꯨꯝ ꯍꯩꯅꯩ ꯑꯗꯣ ꯑꯩꯈꯣꯏ ꯕꯥꯍꯣꯏꯅ ꯑꯃꯨꯛ ꯏꯟꯁꯥꯡ ꯌꯥꯎꯗ꯭ꯔꯗꯤ ꯃꯍꯤ ꯌꯥꯎꯗ꯭ꯔꯗꯤ ꯆꯥꯛ ꯍꯩꯇꯕ